ꯅꯨꯡꯉꯥꯏꯔꯤ꯫ ꯀꯃꯥꯏ ꯀꯃꯥꯏ ꯇꯧꯔꯤꯒꯦ꯫
ꯅꯨꯡꯉꯥꯏꯔꯤꯌꯦꯦ ꯅꯪꯗꯤ ꯅꯨꯡꯉꯥꯏꯔꯤꯕꯣ꯫
ꯑꯩꯁꯨ ꯂꯩꯔꯤ ꯍꯟꯗꯛꯀꯤ ꯌꯥꯎꯁꯪꯗꯨꯗꯤ ꯀꯃꯥꯏ ꯀꯃꯥꯏ ꯂꯦꯟꯈ꯭ꯔꯒꯦ꯫
ꯑꯁ ꯌꯥꯎꯁꯪꯁꯦ ꯑꯗꯨꯝ ꯅꯨꯡꯉꯥꯏ ꯍꯥꯏꯇꯥꯕꯅꯦ ꯑꯗꯣ ꯍꯥꯟꯅꯗꯒꯤꯗꯤ ꯍꯧꯖꯤꯛꯇꯤ ꯌꯥꯝꯅ ꯅꯨꯡꯉꯥꯏꯇ꯭ꯔꯦꯗ ꯅꯍꯥꯟꯋꯥꯏꯒ ꯇꯧꯅ ꯑꯩꯈꯣꯏꯅ ꯑꯉꯥꯡ ꯑꯣꯏꯔꯤꯉꯩꯗ ꯌꯥꯎꯕ ꯑꯗꯨꯃꯥꯏꯅ ꯌꯥꯎꯗ꯭ꯔꯦꯗ ꯍꯧꯖꯤꯛꯇꯤ ꯌꯥꯝ ꯈꯦꯅꯔꯦ꯫ ꯅꯪꯗꯤ ꯀꯃꯥꯏ ꯇꯧꯒꯦ꯫ ꯌꯨꯝ ꯆ ꯇ꯭ꯔꯣ ꯌꯥꯎꯁꯪꯗ
ꯑ ꯌꯨꯝ ꯊꯣꯛꯎꯏꯌꯦ ꯌꯥꯎꯁꯪꯗꯣ ꯑꯗꯣ ꯍꯟꯗꯛꯇꯤ ꯑꯁ ꯊꯥꯕꯜꯒ ꯐꯅꯌꯥꯝ ꯆꯣꯡꯉꯛꯑꯦꯗ ꯃꯃꯥꯡ ꯃꯃꯥꯡ ꯆꯍꯤꯗꯒꯤ ꯆꯣꯡꯗꯕꯤꯗ ꯂꯥꯛꯄꯅꯦ ꯑꯗꯣ ꯍꯟꯗꯛꯇꯤ ꯐꯖꯅ ꯆꯣꯡꯊꯔꯦ ꯑꯗꯒꯤꯗꯤ ꯏꯁꯤꯡ ꯆꯥꯏꯕꯤ ꯌꯥꯎꯕꯣ ꯑꯗꯒꯤꯗꯤ ꯂꯝꯕꯤꯗ ꯊꯧꯔꯤ ꯊꯠꯄꯑꯣ ꯑꯁ ꯀꯩ ꯀꯩꯅꯣ ꯃꯌꯥꯝ ꯌꯥꯎꯔꯛꯑꯦꯗ ꯏꯁꯄꯣꯔꯠꯁꯇꯃꯛꯅꯤ ꯌꯥꯎꯗ꯭ꯔꯤꯕ ꯅꯪꯕꯨ ꯍꯥꯟꯅꯗꯧꯅ ꯏꯁꯄꯣꯔꯠꯁꯀꯗꯨꯕꯨ ꯊꯣꯛꯏꯕꯣ꯫
ꯏꯁꯄꯣꯔꯠꯇꯤ ꯊꯣꯛꯏꯌꯦ ꯑꯩꯁꯨ ꯑꯗꯒꯤ ꯊꯥꯕꯜꯁꯨ ꯑꯅꯤ ꯑꯍ ꯃꯔꯛꯇꯤ ꯆꯣꯡꯍꯧꯋꯤꯗ ꯏꯁꯄꯣꯔꯠꯇꯣ ꯌꯥꯝ ꯅꯨꯡꯉꯥꯏꯌꯦ ꯍꯟꯗꯛꯇꯤ꯫ ꯃꯔꯥꯊꯣꯟꯒ ꯌꯥꯎꯗꯅ ꯄ꯭ꯔꯥꯏꯖꯀ ꯂꯧꯔꯦ ꯑꯩꯁꯨ꯫ ꯑꯩꯈꯣꯏ ꯏꯅꯥꯎꯅꯨꯄꯤꯒ ꯄꯨꯜꯂꯞ ꯌꯥꯎꯃꯤꯟꯅꯩ꯫ ꯑꯩꯈꯣꯏ ꯏꯅꯥꯎꯅꯨꯄꯤꯒ ꯄꯨꯂꯞ ꯌꯥꯎꯃꯤꯟꯅꯕꯅꯦ ꯑꯗꯨ ꯃꯥꯅ ꯁꯦꯀꯦꯟ ꯇꯥꯔꯦ ꯑꯩꯅ ꯊꯥꯔꯠ ꯇꯥꯏꯌꯦ꯫
ꯃꯥ ꯌꯥꯝ ꯐꯩꯅ ꯑꯗꯨꯗꯤ ꯅꯣꯏꯗꯤ ꯀꯌꯥꯝ ꯁꯥꯡꯅ ꯆꯦꯜꯂꯤꯕ꯫
ꯀꯤꯂꯣꯃꯤꯇꯔ ꯇꯔꯥꯃꯨꯛ ꯆꯦꯜꯍꯜꯂꯦ ꯑꯗꯨ ꯅꯣꯏꯔꯣꯝꯗꯗꯤ ꯏꯁꯄꯣꯔꯠ ꯇꯧꯗ꯭ꯔꯣ꯫
ꯑꯁ ꯀꯤꯂꯣꯃꯤꯇꯔ ꯇꯔꯥꯗꯤ ꯑꯣꯟꯊꯣꯛꯅ ꯌꯥꯝꯈ꯭ꯔꯦꯗ ꯑꯩꯈꯣꯏꯔꯣꯝꯗꯤꯅꯦ ꯏꯁꯄꯣꯔꯠꯁ ꯇꯧꯋꯦ ꯑꯗꯣ ꯑꯩꯗꯤꯅꯦ ꯍꯟꯗꯛꯇꯨ ꯏꯁꯄꯣꯔꯠꯁꯀ ꯑꯝꯇ ꯌꯦꯡꯕ ꯊꯣꯛꯍꯧꯗ꯭ꯔꯦ ꯑꯗꯣ ꯑꯉꯥꯡꯈꯩꯅ ꯍꯥꯏꯕꯗ ꯀꯔꯤ ꯀꯔꯤꯅꯣ ꯑꯥ ꯎꯝ ꯀꯔꯤ ꯀꯔꯤꯅꯣ ꯌꯥꯝ ꯁꯥꯟꯅꯩ ꯍꯥꯏꯕꯅꯤ ꯏꯟ ꯑꯥꯎꯠꯇꯒꯤ ꯑꯗꯒꯤꯗꯤ ꯖꯨꯕꯤ ꯂꯥꯛꯄꯤ ꯍꯥꯏꯕ꯭ꯔꯥ ꯑꯗꯩ ꯉꯥꯅꯨ ꯐꯥꯕꯤꯒ ꯀꯩꯀꯩꯅ ꯌꯥꯝ ꯁꯥꯟꯅ ꯃꯥꯜꯂꯦ꯫
ꯅꯨꯡꯉꯥꯏꯅꯤꯌꯦ ꯃꯁꯥꯅ ꯃꯈꯜ ꯃꯈꯜ ꯃꯌꯥꯝ ꯍꯥꯞꯄꯦ ꯑꯩꯈꯣꯏ ꯔꯨꯝꯗꯁꯨ
ꯍꯣꯏ ꯉꯥꯅꯨ ꯐꯥꯕꯤꯒꯗꯨꯗꯤꯅꯦ ꯑꯁ ꯍꯦꯛꯇꯅꯦ ꯑꯩꯅ ꯚꯤꯗꯤꯑꯣꯗ ꯀꯩꯗ ꯎꯕꯗꯅꯦ ꯍꯦꯛꯇ ꯑꯔꯣꯏꯕꯤꯗꯅꯤ ꯃꯧꯒꯤꯗꯩ ꯃꯧꯒꯤꯁꯨ ꯇꯣꯉꯥꯟꯅ ꯁꯥꯟꯅꯍꯟ ꯃꯥꯜꯂꯦ ꯑꯗꯒꯤꯗꯤ ꯑꯉꯥꯡꯈꯩꯒꯤꯁꯨ ꯇꯣꯉꯥꯟ ꯇꯣꯉꯥꯟꯅꯒ ꯁꯥꯟꯅꯍꯜꯂꯤ ꯃꯥꯜꯂꯦ ꯑꯗꯨꯗꯅꯦ ꯃꯧꯈꯩꯗꯨꯁꯨꯅꯦ ꯍꯦ ꯍꯦꯛꯇ ꯃꯤꯠꯀ ꯈꯨꯝꯖꯜꯂꯒꯅꯦ ꯍꯦꯛꯇ ꯃꯈꯥꯗꯨꯗ ꯍꯦꯛꯇ ꯐꯝꯃꯒ ꯃꯣꯏꯗꯤ ꯋꯥ ꯉꯥꯅꯨꯗꯣ ꯊꯤꯕꯗ ꯃꯌꯥꯝꯁꯦ ꯍꯦꯛꯇ ꯋꯥꯟꯊꯈꯩ ꯅꯣꯛꯅꯕꯅꯤ ꯀꯩꯅꯣ ꯑꯩ ꯌꯦꯡꯍꯧꯗꯕꯗꯨ ꯀꯌꯥꯗꯤ ꯆꯥꯈ꯭ꯔꯦ꯫
ꯑꯣ ꯑꯩꯈꯣꯏꯒꯤꯗꯤ ꯍꯟꯗꯛꯇꯤ ꯉꯥꯅꯨ ꯐꯥꯕꯤꯗꯤ ꯌꯥꯎꯍꯟꯗ꯭ꯔꯦ ꯌꯨꯕꯤ ꯂꯥꯛ ꯑꯥ ꯂꯐꯨ ꯀꯥꯕꯤ ꯁꯥꯟꯅꯩꯌꯦ ꯑꯉꯥꯡ ꯅꯨꯄꯥ ꯃꯆꯥꯈꯒꯩꯅ ꯅꯨꯡꯉꯥꯏꯌꯦ ꯑꯗꯨ ꯌꯦꯡꯕ ꯌꯥꯝꯅ ꯃꯊꯛꯇ ꯄꯩꯁꯥꯒ ꯊꯦꯜꯂ ꯇꯧꯕꯤꯗꯣ ꯅꯣꯏꯔꯣꯝꯒꯤꯗꯤ ꯇꯧꯗ꯭ꯔꯣ꯫
ꯂꯐꯨ ꯀꯥꯕꯤꯗꯤ ꯌꯥꯎꯗꯕ ꯃꯥꯜꯂꯤ ꯑꯩꯈꯣꯏꯒꯤꯗꯨ ꯍꯟꯗꯛꯀꯤꯗꯣ ꯑꯩꯅ ꯈꯟꯕꯗ ꯑꯩꯁꯦ ꯑꯁ ꯑꯩꯅꯅꯦ ꯆꯠꯍꯧꯗꯧꯗꯨꯁꯨꯅꯦ ꯌꯨꯝꯗꯅꯦ ꯊꯕꯛ ꯑꯔꯨꯕ ꯑꯃ ꯂꯥꯛꯁꯟꯗꯅꯅꯦ ꯑꯩꯒꯤ ꯑꯥ ꯢꯁꯄꯣꯔꯠ ꯇꯥꯕꯅꯃꯤꯠꯇꯣ ꯍꯦꯛꯇꯅꯦ ꯐꯔꯛ ꯇꯥꯕ ꯅꯨꯃꯤꯗꯥꯡ ꯅꯨꯃꯤꯗꯥꯡ ꯋꯥꯏꯔꯝꯗꯨꯗꯤ ꯑꯃꯨꯛ ꯁ ꯐꯪꯉꯦꯗꯣ ꯑꯗꯨꯗꯗꯤ ꯏꯁꯄꯣꯔꯠꯁꯇꯨꯗꯤ ꯑꯌꯨꯛ ꯅꯨꯡꯊꯤꯟꯗ ꯂꯣꯏꯁꯜꯂꯦ ꯑꯩꯈꯣꯏꯒꯤ ꯂꯩꯀꯥꯏꯒꯤꯗꯤ ꯑꯗꯨꯗꯨꯅꯅꯦ ꯍꯦꯛ ꯍꯦꯛꯇ ꯅꯪꯍꯧꯗꯦ ꯑꯉꯥꯡ ꯃꯌꯥꯝꯅꯗꯤꯅꯦ ꯆꯠꯁꯤ ꯆꯠꯁꯤꯅꯕꯨ ꯂꯣꯏꯕꯅꯦ ꯑꯗꯣ ꯑꯩ ꯍꯦꯛꯇ ꯆꯠꯍꯧꯗꯕ ꯍꯦꯛꯇ ꯅꯪꯍꯧꯗꯕ ꯑꯗꯨꯗꯨꯒꯤꯅꯦ
ꯍꯣꯏ ꯃ ꯀꯗꯗꯤ ꯌꯥꯎꯒ ꯇꯧꯔꯁꯨ ꯌꯥꯎꯕꯁꯦ ꯌꯥꯝ ꯅꯨꯡꯉꯥꯏꯕꯅꯦ
ꯍꯣꯏ ꯍꯣꯏ ꯑꯁ ꯑ ꯑꯗꯨ ꯍꯥꯏꯔꯒ ꯑꯩꯈꯣꯏꯅ ꯊꯥꯏꯅ ꯑꯉꯥꯡ ꯑꯣꯏꯔꯤꯉꯩꯗ ꯑꯁ ꯁꯥꯟꯅꯔꯛꯄ ꯃꯌꯥꯝꯗꯣ ꯀꯩ ꯀꯩꯅꯣꯅꯦ ꯍꯦꯛꯇ ꯄꯨꯜꯂ ꯄꯨꯜꯂꯒ ꯃ꯭ꯌꯨꯖꯤꯀꯦꯜ ꯆꯤꯌꯔꯗꯒꯤ ꯂꯝꯖꯦꯟ ꯆꯦꯟꯕꯤ ꯂꯝꯖꯦꯟ ꯇꯥꯟꯅꯕꯤꯗꯒꯤ ꯑꯣꯟꯊꯣꯛꯅꯁꯨ ꯌꯥꯝꯈ꯭ꯔꯦ ꯑꯗ ꯑꯩꯈꯣꯏꯅ ꯁꯥꯟꯅꯔꯛꯄꯗꯣ ꯑꯗꯨ ꯃꯇꯝꯗꯗꯤ ꯑ ꯏꯁꯄꯣꯔꯠ ꯌꯥꯎꯁꯪ ꯂꯥꯛꯏꯁꯦ ꯏꯁꯄꯣꯔꯠꯁꯨꯇꯪ ꯁꯥꯟꯅꯍꯧꯔꯗꯤꯅ ꯈꯜꯂꯒꯅꯤ ꯅꯠꯇ꯭ꯔꯥ ꯑꯩꯈꯣꯏꯅ ꯁꯥꯟꯅꯔꯛꯏꯗꯣ
ꯃꯥꯅꯦ ꯍꯧꯖꯤꯛꯀꯥꯟꯗꯤ ꯀꯔꯥꯏ ꯀꯔꯥꯏꯗꯒꯤ ꯀꯅꯣ ꯑꯅꯧ ꯑꯅꯧꯕ ꯃꯁꯥꯟꯅꯒ ꯌꯥꯝ ꯁꯥꯟꯅꯔꯦ ꯅꯍꯋꯥꯏꯒ ꯃꯥꯟꯅꯗ꯭ꯔꯦꯗ ꯀꯣꯛꯇ ꯆꯐꯨꯒ ꯏꯁꯤꯡꯒ ꯍꯥꯞꯄꯒ ꯄꯨꯔꯒ ꯇꯧꯕꯤꯒꯗꯣ ꯌꯥꯎꯕ꯭ꯔꯥ ꯅꯣꯏꯔꯣꯝꯗ
ꯌꯥꯎꯈꯤꯗ꯭ꯔꯦꯗ ꯍꯧꯖꯤꯛ ꯆꯐꯨ ꯊꯨꯒꯥꯏꯕꯤꯗꯨꯕꯨꯗꯤ ꯑꯗꯨꯝ ꯁꯥꯟꯅꯔꯤꯕ ꯑꯗꯣ ꯍꯧꯖꯤꯛꯀꯤ ꯅꯪꯅ ꯍꯥꯏꯔꯤꯗꯨꯗꯤꯅꯦ ꯀꯔꯤꯝꯀ ꯌꯥꯎꯈꯤꯗ꯭ꯔꯦ
ꯑꯣ ꯑꯩꯈꯣꯏꯔꯣꯝꯗꯕꯨꯗꯤ ꯁꯥꯟꯅꯔꯤꯕ ꯑꯗꯨꯗꯤ ꯂꯩꯁꯥꯕꯤꯅꯒꯗꯤ ꯁꯥꯟꯅꯕ ꯍꯩꯇꯦꯗ ꯍꯥꯏꯗꯤ ꯂꯩꯁꯥꯕꯤ ꯍꯧꯖꯤꯛꯀꯥꯟ ꯂꯩꯁꯥꯕꯤꯈꯩꯗꯤ ꯀꯣꯛꯇ ꯏꯁꯤꯡ ꯄꯨꯟꯒ ꯍꯥꯞꯄꯒ ꯄꯨꯕꯗꯣ ꯍꯩꯇ꯭ꯔꯦꯗꯅ ꯑꯗꯨꯅ ꯃꯧ ꯈꯔ ꯅꯍꯥꯟꯋꯥꯏꯒꯤ ꯃꯧ ꯈꯔ ꯂꯤꯔꯕ ꯈꯛꯇꯅꯤ ꯍꯩꯔꯤꯁꯦ ꯃꯧ ꯑꯅꯧꯕꯤꯒꯁꯨ ꯍꯩꯕ ꯅꯠꯇ꯭ꯔꯦꯗ ꯑꯗꯣ ꯌꯦꯡꯕꯕꯨꯗꯤ ꯌꯥꯝ ꯅꯨꯡꯉꯥꯏꯌꯦ
ꯈꯪꯗꯦ ꯍꯧꯖꯤꯛꯀꯥꯟꯁꯦ ꯍꯧꯖꯤꯛꯀꯥꯟ ꯑꯉꯥꯡꯁꯤꯡꯁꯨꯅꯦ ꯏꯁꯄꯣꯔꯠꯁꯀꯁꯦ ꯑꯩꯈꯣꯏ ꯂꯩꯀꯥꯏꯒꯤꯗꯤ ꯇꯔꯛ ꯇꯔꯛꯄꯨ ꯑꯣꯏꯔꯦꯗ ꯍꯥꯟꯅꯗꯤ ꯍꯦꯛꯇ ꯑꯩꯈꯣꯏ ꯌꯨꯝꯊꯣꯡ ꯈꯨꯗꯤꯡꯒꯤ ꯌꯨꯝꯊꯣꯡ ꯈꯨꯗꯤꯡꯒꯤ ꯂꯩꯔꯤꯕ ꯑꯉꯥꯡ ꯈꯨꯗꯤꯡ ꯂꯣꯏ ꯁꯥꯟꯅꯕꯒ ꯊꯣꯛꯏꯗꯅ ꯑꯗꯨ ꯍꯧꯖꯤꯛꯇꯤ ꯑꯃ ꯊꯣꯛꯄꯗꯤ ꯑꯗꯨꯝ ꯊꯣꯛꯂꯛꯏꯕ ꯑꯗꯨꯕꯨꯅꯦ ꯈꯔ ꯑꯃꯗꯤꯅꯦ ꯊꯣꯛꯂꯛꯇ꯭ꯔꯦ ꯌꯨꯝ ꯃꯅꯨꯡꯗ ꯁꯨꯝ ꯂꯩꯁꯟꯈꯤꯕꯗꯣ ꯃꯣꯏꯗꯤ ꯑꯗꯨ ꯍꯩꯅꯔꯦꯗꯅ ꯑꯗꯣ ꯌꯥꯎꯁꯪꯒꯤ ꯌꯥꯎꯁꯪ ꯃꯅꯨꯡꯗ ꯁꯥꯟꯅꯕ ꯑꯗꯒꯤꯗꯤ ꯄꯨꯟꯕ ꯂꯥꯡꯕ ꯑꯗꯨꯒꯤ ꯃꯍꯥꯎꯒꯁꯦ ꯈꯪꯗꯕ ꯐꯅꯌꯥꯝ ꯌꯥꯎꯔꯕꯅꯤꯗ ꯑꯩꯈꯣꯏꯅꯒ ꯊꯥꯏꯅ ꯏꯁꯩ ꯁꯛꯄ ꯂꯥꯛꯄꯗ ꯏꯁꯩ ꯁꯛꯄ ꯂꯣꯏꯔ ꯃꯇꯨꯡ ꯑꯩꯈꯣꯏꯅꯒ ꯌꯨꯝꯊꯣꯡ ꯌꯨꯝꯊꯣꯡ ꯈꯨꯗꯤꯡ ꯆꯠꯂꯒ ꯂꯥꯏꯗ ꯀꯠꯄ ꯍꯩꯔꯨꯛ ꯑꯗꯒꯤꯗꯤ ꯑꯕꯦꯔꯒꯗꯨ ꯈꯨꯟꯗ ꯅ ꯑꯩꯈꯣꯏꯅ ꯍꯦꯛꯇ ꯇꯥꯟꯅꯔꯒ ꯂꯧꯗꯣꯏꯒꯤ ꯇꯧꯕꯒ ꯑꯗꯣ ꯍꯧꯖꯤꯛꯀꯥꯟ ꯑꯉꯥꯡꯁꯤꯡꯁꯤꯗꯤ ꯑꯗꯨꯒꯨꯝꯕꯒ ꯑꯝꯇ ꯇꯧꯗ꯭ꯔꯕ ꯈꯪꯗꯦ ꯅꯥꯀꯗꯦꯡꯕꯨꯗꯤ ꯆꯠꯂꯤꯌꯦ ꯑꯗꯣ ꯑꯩ ꯈꯪꯗꯦꯅꯦ ꯍꯧꯖꯤꯛꯀꯥꯟꯁꯦ ꯑꯩꯈꯣꯏ ꯂꯩꯀꯥꯏꯗ ꯅꯥꯀꯗꯦꯡꯕꯨꯗꯤ ꯆꯠꯂꯤꯕꯨ ꯊꯥꯏꯅ ꯑꯩꯈꯣꯏ ꯑꯉꯥꯡ ꯑꯣꯏꯔꯤꯉꯩ ꯆꯦꯡ ꯍꯥꯞꯅꯕꯗꯨ ꯆꯦꯡꯒ ꯂꯧꯈꯤꯗ꯭ꯔꯦ ꯄꯩꯁꯥ ꯈꯛꯇꯃꯛ ꯍꯪꯉꯤꯅꯦ ꯅꯣꯏꯒꯤꯗꯤ ꯀꯃꯥꯏꯅ ꯇꯧꯏ
ꯑꯩꯈꯣꯏꯗꯤ ꯑꯩꯗꯤ ꯈꯉꯛꯇꯦ ꯍꯥꯏꯗꯤ ꯁꯦꯟ ꯀꯣꯏ ꯆꯠꯄꯗ ꯁꯦꯟ ꯑꯩꯈꯣꯏꯗꯗꯤ ꯁꯦꯟ ꯑꯗꯨꯝ ꯍꯥꯞꯅꯩꯑꯕ ꯑꯩꯈꯣꯏ ꯏ ꯃꯥꯍꯣꯏ ꯑꯩꯈꯣꯏ ꯕꯥꯍꯣꯏꯅꯕꯨꯗꯤ ꯍꯥꯏꯅ ꯍꯥꯎꯏ ꯍꯥꯏꯕꯗꯤ ꯑꯔꯩ ꯑꯔꯩꯕ ꯆꯦꯡ ꯑꯂꯨ ꯑꯗꯨꯒꯨꯝꯕ ꯍꯥꯞꯅꯩꯅ ꯍꯥꯏꯕ ꯍꯧꯖꯤꯛꯇꯤ ꯑꯗꯨꯒꯨꯝꯕ ꯑꯝ ꯇ ꯍꯥꯞꯅꯁꯨ ꯍꯥꯞꯅꯗ꯭ꯔꯦ ꯄꯩꯁꯥ ꯉꯇ ꯑꯣꯏꯅꯁꯨ ꯍꯥꯞꯅꯔꯦ ꯑꯉꯥꯡꯁꯤꯡꯁꯤꯅꯁꯨ ꯅꯍꯥꯟꯋꯥꯏ ꯑꯗꯨꯃꯥꯏꯅ ꯇꯧꯔꯛꯑꯦ ꯍꯥꯏꯕꯗꯣ ꯈꯪꯗ꯭ꯔꯅꯤꯅ ꯄꯩꯁꯥ ꯉꯇꯅꯦ ꯃꯣꯏꯅ ꯎꯔꯒ ꯂꯥꯛꯏꯁꯦ ꯑꯗꯨꯅ ꯄꯩꯁꯥ ꯉꯇꯅꯦ ꯑꯗꯨꯝ ꯍꯪꯉꯤꯁꯦ ꯅꯣꯏꯔꯣꯝꯗꯗ ꯆꯦꯡ ꯑꯂꯨ ꯍꯥꯞꯅꯔꯤꯕ꯭ꯔꯣ?
ꯅꯦ ꯆꯦꯡ ꯑꯂꯨꯗꯣ ꯍꯥꯞꯅꯗ꯭ꯔꯦꯕ ꯄꯥꯛꯅ ꯑꯩꯈꯣꯏꯅ ꯄꯤꯛꯏꯉꯩꯗꯗꯤ ꯌꯥꯝ ꯇꯧꯔꯝꯃꯦ ꯑꯁ ꯄꯩꯁꯥꯒꯁꯦ ꯆꯥꯟꯗꯤ ꯆꯠꯄꯤ ꯉꯇꯅꯤꯗ ꯍꯧꯖꯤꯛꯇꯤ ꯂꯨꯄꯥ ꯇꯔꯥ ꯆꯠꯄꯤ ꯄꯤꯕ ꯐꯥꯎꯗꯅꯦ ꯑꯉꯥꯡꯈꯩꯁꯤꯁꯨ ꯈꯪꯉꯕ꯭ꯔꯥ ꯀꯩꯅꯣ ꯌꯥꯝꯗꯦꯒ ꯂꯝꯕꯤ ꯊꯠꯂꯝꯕ ꯑꯉꯥꯡ ꯀꯩꯁꯨꯅꯦ ꯂꯨꯄꯥ ꯇꯔꯥ ꯆꯠꯄꯤꯒ ꯄꯤꯔꯨꯕ ꯌꯥꯕ ꯅꯠꯇꯦ ꯊꯥꯕꯜ ꯁꯤꯟꯕꯗ ꯀꯣꯟꯅꯔꯣꯏ ꯀꯣꯟꯕꯨꯗꯤ ꯀꯣꯟꯅꯔꯣꯏꯗꯣꯔꯤꯕ ꯑꯗꯨꯕꯨ ꯑꯩꯈꯣꯏ ꯃꯇꯝꯗꯗꯤ ꯂꯨꯄꯥ ꯑꯃ ꯆꯠꯄꯤ ꯂꯨꯄꯥ ꯑꯅꯤ ꯆꯠꯄꯤꯅꯤꯗꯣ ꯑꯗꯨꯗꯨꯅ ꯑꯗꯨ ꯈꯤꯇꯪ ꯐꯪꯕꯗ ꯑꯩꯈꯣꯏꯅ ꯀꯌꯥ ꯍꯔꯥꯎꯈꯤꯕ ꯑꯗꯨ ꯃꯇꯝꯗ ꯑꯗꯣ ꯍꯧꯖꯤꯛꯇꯤ ꯂꯩꯁꯥꯕꯤꯅꯒꯗꯤ ꯂꯨꯄꯥ ꯌꯥꯡꯈꯩ ꯌꯥꯡꯈꯩꯅꯤꯅꯦ ꯂꯧꯍꯧꯔꯤꯁꯦ ꯑꯩꯈꯣꯏꯅꯒ ꯒꯥꯔꯤꯗꯒ ꯆꯠꯂꯒꯗꯤ
ꯑꯁ ꯌꯥꯝ ꯂꯧꯏꯤꯀꯣ ꯂꯩꯁꯥꯕꯤꯁꯤꯡꯁꯨ ꯑꯩꯈꯣꯏꯁꯨ ꯊꯜꯂꯦꯕ ꯍꯟꯇꯛꯁꯦ ꯊꯥꯕꯜ ꯆꯣꯡꯅꯕꯅꯦ ꯍꯥꯏꯗꯅ ꯃꯃꯥꯡ ꯆꯍꯤꯒꯤ ꯄꯩꯁꯥ ꯑꯔꯦꯝꯕ ꯌꯥꯎꯁꯪꯁꯨ ꯇꯧꯈꯤꯗ꯭ꯔꯕꯅꯤꯅ ꯀꯃꯥꯏꯅ ꯇꯧꯈ꯭ꯔꯕꯅꯣ ꯈꯪꯗꯦ ꯄꯩꯁꯥꯁꯦ ꯑꯃꯝꯇ ꯂꯩꯇ꯭ꯔꯦꯅ ꯊꯥꯕꯜ ꯆꯣꯡꯕꯁꯦ ꯉꯝꯃꯔꯣꯏꯅ ꯂꯩꯁꯥꯕꯤꯈꯩꯁꯦ ꯑꯗꯨ ꯂꯝꯕꯤꯗ ꯊꯛꯄꯗꯣ ꯑꯌꯥꯝꯕꯅꯅꯦ ꯇꯔꯥ ꯌꯥꯡꯈꯩ ꯄꯤꯕ ꯆꯥꯝꯃ ꯄꯤꯕ ꯑꯗꯨꯃꯥꯏꯅ ꯂꯣꯏ ꯄꯤꯔꯝꯃꯦꯕ ꯑꯗꯣ ꯑꯩꯈꯣꯏꯗꯤ ꯀ꯭ꯂꯞꯅ ꯌꯥꯗꯕꯅꯦꯕ ꯁꯦꯟ ꯊꯛꯄꯁꯦ ꯌꯥꯎꯁꯪ ꯌꯧꯗ꯭ꯔꯤꯉꯩ ꯅꯣꯡꯃ ꯋꯥꯠꯂꯤꯉꯩꯗ ꯇꯧꯕꯅꯦꯕ ꯑꯩꯈꯣꯏꯗꯤ ꯏꯁꯄꯣꯔꯠꯁ ꯄꯥꯡꯊꯣꯛꯄꯅꯤꯅ ꯁꯦꯜ ꯊꯠꯀꯦ ꯍꯥꯏꯕꯗꯣ ꯌꯥꯗꯕꯅꯦꯕ ꯑꯗꯨꯅ ꯌꯥꯎꯁꯪ ꯍꯦꯛ ꯍꯧꯈꯤꯕꯗꯩꯗꯤ ꯑꯩꯈꯣꯏꯗꯤ ꯁꯦꯜ ꯊꯠꯍꯟꯗ꯭ꯔꯦ ꯅꯣꯏꯔꯣꯝꯗꯗꯤ ꯑꯗꯨꯃꯥꯏꯅ ꯇꯧꯕ꯭ꯔꯣ ꯀꯃꯥꯏꯅ ꯇꯧꯒꯦ ꯅꯨꯡꯇꯤꯒꯤ ꯑꯗꯨꯝ ꯊꯠꯄ꯭ꯔꯣ?
ꯑꯩꯈꯣꯏꯒꯤꯅꯅꯦ ꯌꯥꯎꯁꯪ ꯃꯅꯨꯡꯗ ꯑꯣꯏꯅ ꯊꯠꯍꯜꯂꯦ ꯅꯨꯡꯇꯤꯒꯤꯕꯨꯗꯤ ꯇꯧꯗꯦ ꯌꯥꯎꯁꯪꯒꯤ ꯑꯩꯈꯣꯏꯒꯤꯗꯤ ꯁꯤꯗ ꯌꯥꯎꯁꯪꯒꯤ ꯊꯠꯂꯤꯁꯦ ꯊꯥꯕꯜꯒꯤꯁꯨ ꯑꯗꯒꯤꯗꯤ ꯑꯁ ꯑꯉꯥꯡ ꯈꯔꯗꯤꯅꯦ ꯃꯣꯏ ꯃꯁꯦꯟ ꯆꯥꯛ ꯆꯥꯅꯕꯒꯤꯁꯨ ꯌꯥꯎꯔꯤꯕꯅꯤꯗ ꯇꯧꯔꯤꯁꯦ ꯑꯗꯨꯕꯨꯅꯦ ꯑꯩꯈꯣꯏ ꯑꯩꯒꯤꯗꯅ ꯑꯃꯨꯛ ꯎ ꯀ꯭ꯂꯕꯅ ꯀꯩꯅ ꯊꯤꯡꯕ ꯈꯣꯠꯄꯕꯨꯗꯤ ꯇꯧꯗꯦꯕ ꯑꯗꯨꯝ ꯊꯠꯅꯤꯡꯕ ꯃꯇꯝꯅꯤ ꯑꯗꯨꯕꯨ ꯌꯥꯎꯁꯪ ꯃꯅꯨꯡꯗꯗꯤ ꯑꯣꯏꯒꯗꯕ ꯌꯥꯎꯁꯪ ꯌꯥꯎꯁꯪ ꯃꯃꯥꯡ ꯅꯠꯇ꯭ꯔꯒ ꯌꯥꯎꯁꯪ ꯃꯇꯨꯡꯗꯒ ꯑꯗꯨꯝ ꯊꯠꯅꯕꯁꯨ ꯂꯩꯗꯅ ꯑꯗꯨꯒꯗꯤ ꯑꯝꯇ ꯇꯧꯍꯟꯗ꯭ꯔꯦꯗ
ꯍꯣꯏ ꯑꯗꯨꯕꯨꯗꯤ ꯐꯩꯌꯦ ꯑꯉꯥꯡꯁꯤꯡꯅꯕꯨꯗꯤ ꯍꯔꯥꯎꯖꯕ ꯑꯩꯈꯣꯏꯒꯤ ꯊꯤꯡꯉꯤꯁꯤꯅ ꯑꯃꯨꯛ ꯃꯤ ꯑꯩꯈꯣꯏꯗꯤ ꯁꯣꯔꯣꯛ ꯃꯄꯥꯟꯗ ꯌꯥꯎꯁꯪ ꯏꯁꯄꯣꯔꯠꯁꯇꯣ ꯇꯧꯕꯅꯤꯅ ꯃꯤꯅ ꯏꯁꯄꯣꯔꯠꯁ ꯌꯦꯡꯅꯤꯡꯉꯦꯅ ꯂꯥꯛꯀꯥꯟꯗ ꯑꯃꯨꯛ ꯄꯩꯁꯥꯒ ꯊꯠꯆꯜꯂ ꯄꯩꯁꯥ ꯂꯧꯍꯧꯕꯗꯣ ꯅꯨꯡꯉꯥꯏꯇꯦꯅꯀꯣ ꯀ꯭ꯂꯕꯈꯩꯅ ꯑꯗꯨꯃꯥꯏꯅ ꯇꯧꯕꯅꯦ ꯑꯗꯣ ꯂꯝ ꯈꯔ ꯂꯩꯌꯦꯕꯀꯣ ꯑꯩꯈꯣꯏ ꯑꯗꯨꯋꯥꯏꯗ ꯑꯗꯨꯗꯤ ꯍꯦꯛꯇ ꯌꯥꯎꯁꯪ ꯅꯨꯃꯤꯠ ꯃꯉꯥꯅꯤꯁꯦ ꯊꯣꯡꯒꯥꯜ ꯑꯃꯁꯨ ꯄꯩꯁꯥ ꯊꯠꯄ ꯊꯣꯡꯒꯥꯜ ꯑꯃꯗ ꯑꯃꯗ ꯑꯉꯥꯡ ꯑꯅꯤ ꯑꯨꯝ ꯑꯉꯥꯡ ꯑꯅꯤ ꯑꯨꯝ ꯃꯃꯥ ꯃꯄꯥꯅꯒ ꯁꯪꯉꯒ ꯇꯧꯕ ꯌꯥꯝ ꯂꯩꯔꯤꯌꯦ ꯍꯦꯛꯇ ꯄꯩꯁꯥ ꯃꯨꯟꯗꯣꯏꯒꯤ ꯄꯥꯈꯪ ꯃꯆꯥ ꯂꯥꯛꯄ ꯃꯌꯥꯝꯗꯒꯤ
ꯂꯩꯌꯦ ꯂꯩꯌꯦ ꯇꯧꯕ ꯑꯗꯨꯃꯥꯏꯅ ꯀꯩꯅꯣꯅꯦ ꯑ ꯍꯣꯏ ꯅꯣꯏ ꯑꯩꯒꯤꯗꯣ ꯆꯨꯝꯕꯨꯗꯤ ꯆꯨꯝꯃꯤ ꯅꯣꯏꯒꯤ ꯂꯝꯕꯤ ꯃꯄꯥꯟ ꯑꯣꯏꯕꯅꯤꯅ ꯃꯤ ꯐꯅꯌꯥꯝ ꯇꯤꯟꯕꯗꯣ ꯑꯗꯨꯗꯨꯒꯤꯁꯨ ꯑꯣꯏꯔꯤꯅꯤ ꯑꯩꯈꯣꯏꯒꯤꯅ ꯑꯃꯨꯛ ꯈꯔ ꯃꯅꯨꯡ ꯆꯪꯕꯅꯤꯅ ꯒꯥꯔꯤꯗꯨꯁꯨ ꯈꯤꯇꯪ ꯂꯜꯂꯦꯕ ꯑꯗꯨꯗꯨꯅꯅꯦꯕ ꯅꯣꯡꯃ ꯈꯛꯇꯪ ꯊꯛꯄꯗꯅꯦ ꯈꯤꯇꯪꯕꯨꯗꯤ ꯀꯣꯟꯅꯗꯦ ꯑꯗꯒꯤꯗꯤ ꯍꯧꯖꯤꯛꯀꯥꯟꯒꯤ ꯊꯥꯕꯜ ꯁꯤꯟꯕꯗ ꯆꯪꯉꯤꯕ ꯄꯩꯁꯥ ꯍꯥꯏꯔꯦꯗꯅ ꯀꯌꯥꯝ ꯌꯥꯝꯈ꯭ꯔꯦ ꯏꯁꯩꯇꯪ ꯅꯦꯛꯄꯗ ꯑꯩꯈꯣꯏꯅ ꯃꯃꯥꯡꯉꯩ ꯇꯧꯕꯗꯗꯤ ꯎ ꯁꯦꯝ ꯁꯥꯕꯒꯤ ꯄꯩꯁꯥꯁꯨ ꯌꯥꯝ ꯆꯪꯗꯦꯗꯣ ꯈꯔ ꯇꯦꯛ ꯇꯦꯛ ꯇꯧꯔꯒ ꯎ ꯋꯥ ꯇꯧꯔꯒ ꯆꯦ ꯅꯨꯡ ꯈꯔ ꯐꯥꯔꯒ ꯐꯤꯖꯪ ꯈꯔ ꯁꯤꯜꯂꯒ ꯇꯧꯋꯤꯗꯣ ꯑꯗꯣ ꯍꯧꯖꯤꯛꯇꯤꯅꯦ ꯃꯩꯁꯨ ꯃꯨꯛ ꯑꯗꯒꯤꯗꯤ ꯏꯁꯩꯒꯤꯁꯨ ꯃꯨꯛ ꯈꯪꯗ꯭ꯔꯦꯗ ꯁꯨꯝ ꯍꯦꯟꯅ ꯍꯦꯟꯅ ꯆꯥꯎꯈꯠꯂꯛꯄꯅꯤꯅ ꯁꯤꯟꯕ ꯈꯣꯠꯄꯗꯨꯁꯨ ꯆꯥꯎꯅ ꯆꯥꯎꯅ ꯂꯣꯏ ꯁꯤꯅꯤꯡꯉꯛꯏꯗꯣ ꯂꯩꯀꯥꯏ ꯂꯩꯀꯥꯏꯒꯤ ꯑꯗꯩ ꯑꯍꯦꯟꯕ ꯇꯥꯟꯅꯗ꯭ꯔꯃꯛꯁꯨ ꯑꯩꯒꯤꯅ ꯐꯖꯩꯌꯦ ꯑꯗꯣ ꯍꯦꯛ ꯍꯥꯏꯍꯟꯅꯤꯡꯕꯅꯤꯅ ꯐꯖꯅꯕ ꯇꯧꯕꯗꯅꯦ ꯄꯩꯁꯥꯁꯦ ꯍꯦꯛꯇ ꯌꯥꯝ ꯌꯥꯝ ꯆꯪꯕ ꯑꯗꯨꯗꯨꯒꯤ ꯒꯤ ꯄꯩꯁꯥꯗꯨꯒꯤ ꯈꯜꯂꯒꯅꯦ ꯂꯩꯁꯥꯕꯤ ꯈꯨꯟ ꯈꯨꯟꯒꯤ ꯂꯩꯁꯥꯕꯤꯁꯤꯡꯁꯤꯁꯨꯅꯦ ꯃꯣꯏꯁꯨ ꯑꯗꯨ ꯒꯤꯕꯨꯗꯤ ꯄꯩꯁꯥꯁꯦ ꯌꯥꯝ ꯌꯥꯝ ꯍꯪꯖꯔꯤꯅꯦꯕ
ꯍꯣꯏ ꯍꯣꯏ ꯄꯩꯁꯥꯁꯦ ꯆꯍꯤ ꯈꯨꯗꯤꯡꯒꯤ ꯑꯔꯦꯝꯕꯗꯣ ꯁꯦꯟꯗꯣꯏ ꯁꯟꯗꯣꯛꯄ꯭ꯔꯥ ꯀꯩꯅꯣ ꯊꯝꯃꯗꯤ ꯃꯊꯪ ꯆꯍꯤꯒꯤ ꯑꯃꯨꯛ ꯊꯥꯕꯜ ꯆꯣꯡꯕꯗ ꯌꯥꯝꯃꯒ ꯑꯃꯨꯛ ꯌꯨꯝꯊꯣꯡꯗꯒꯤꯩ ꯈꯥꯏꯕꯕꯨ ꯑꯣꯏꯔꯣ ꯑꯗꯨꯗꯤ ꯈꯔ ꯍꯟꯊꯔꯛꯀꯅꯤꯗꯅ ꯑꯗꯨꯃꯥꯏꯅ ꯍꯧꯗꯣꯛꯑꯣ ꯅꯣꯏꯔꯣꯝꯒꯤꯁꯨ ꯑꯩꯈꯣꯏꯒꯤꯁꯨ ꯇꯧꯔꯤꯅꯦ ꯍꯟꯗꯛ ꯇꯒꯤ ꯁꯦꯟꯗꯣꯏ ꯁꯟꯗꯣꯛꯏꯅꯦ
ꯑꯗꯨꯃꯥꯏꯅ ꯇꯧꯕꯁꯨ ꯌꯥꯕꯖꯥꯠꯅꯤ ꯑꯩ ꯃꯊꯪꯒꯤ ꯂꯥꯛꯄꯗꯗꯤ ꯑꯗꯨꯃꯥꯏꯅꯕꯨ ꯍꯧꯗꯣꯛꯑꯒꯦ ꯑꯩꯈꯣꯏ ꯈꯔꯁꯨ ꯋꯥꯗ꯭ꯔꯦꯗꯅ ꯍꯥꯏꯕꯗꯤ ꯑꯗꯨꯝ ꯇꯧꯔꯒ ꯑꯗꯨꯝ ꯈꯥꯏꯅꯔꯒ ꯈꯥꯏꯕꯨꯗꯤ ꯑꯗꯨꯝ ꯈꯥꯏꯔꯅꯤꯕꯨ ꯍꯥꯟꯅ ꯃꯃꯥꯡꯒꯤ ꯈꯤꯇꯪ ꯂꯩꯍꯧꯔꯒꯗꯤ ꯁꯤꯟꯕ ꯂꯥꯡꯕꯗꯁꯨ ꯈꯔ ꯀꯣꯝꯅꯤ ꯍꯣ ꯍꯣꯏ ꯐꯔꯦ ꯐꯔꯦ ꯑꯗꯨꯗꯤꯅꯦ ꯑꯩꯁꯦ ꯁꯣꯝꯗꯅꯦ ꯃꯥꯃ ꯑꯃꯒꯤ ꯌꯨꯝꯗ ꯆꯠꯀꯗꯕꯅꯤ ꯑꯩ ꯑꯃꯨꯛ ꯑꯃꯨꯛ ꯄꯥꯎ ꯐꯥꯎꯔꯛꯀꯦꯀꯣ
ꯑꯣ ꯍꯣꯏ ꯍꯣꯏ ꯐꯔꯦ ꯐꯔꯦ
ꯎꯝ ꯎ ꯊꯝꯃꯦ ꯊꯝꯃꯦ